ꯑꯣ ꯀꯝ ꯀꯝ ꯂꯩ ꯂꯩꯒꯦ
ꯅꯨꯡꯉꯥꯏꯔꯤꯌꯦ
ꯅꯨꯡꯉꯥꯏꯕ ꯑꯩꯁꯦ ꯀꯔꯝ ꯀꯔꯝꯕꯥꯟ ꯅꯨꯡꯉꯥꯏꯅꯣ ꯍꯥꯏꯁꯤꯕꯣ
ꯈꯔ ꯆꯥꯕ ꯇꯨꯝꯕ ꯀꯣꯏꯕ ꯈꯔ ꯆꯠ ꯑꯗꯨꯃꯥꯏꯅ ꯑꯗꯨꯝ ꯇꯧ ꯂꯩꯔꯤ
ꯌꯥꯝ ꯅꯨꯡꯉꯥꯏꯕ ꯐꯤꯕꯝꯅꯤ ꯑꯗꯨꯗꯤ
ꯃꯥꯅꯦ ꯃꯥꯅꯦ ꯆꯥꯛ ꯏꯁꯤꯡ ꯆꯥꯔꯕꯣ
ꯆꯣꯏꯁꯤꯡ ꯍꯣꯏ ꯇꯔꯦ ꯍꯤꯞꯄꯝꯕꯅꯦ ꯀꯨ ꯋꯥꯡ ꯊꯛꯄ ꯆꯠꯇ꯭ꯔꯕ
ꯑꯁ ꯌꯣꯒꯗꯤ ꯇꯣꯛꯈꯤꯕ ꯀꯨꯏꯔꯦꯗ
ꯑꯦ ꯃꯗꯨ ꯍꯤꯗꯥꯛꯅꯤꯅꯦ ꯃꯗꯨ ꯂꯦꯞꯄ ꯐꯩꯇꯅꯦ ꯑꯗꯣ ꯊꯀꯗꯅꯤ ꯀꯩ
ꯃꯗꯨ ꯃꯗꯨ ꯊꯕꯛꯇ ꯐꯠꯇꯦ ꯍꯥꯏꯅ ꯊꯥꯗꯣꯛꯈꯤꯕ ꯀꯨꯏꯔꯦ ꯆꯍꯤ ꯑꯃꯅꯤ ꯃꯃꯥꯡꯗꯒꯤ ꯊꯥꯗꯣꯛꯈ꯭ꯔꯦ
ꯃꯁꯤꯡ ꯒꯟꯖꯥꯒꯗꯣ ꯍꯥꯎꯕꯅꯤꯗ
ꯁꯣꯝ ꯈꯔ ꯈꯔ ꯇꯧꯕꯤꯕ꯭ꯔꯣ ꯑꯩꯈꯣꯏ ꯏꯇꯥꯎꯕ ꯒꯟꯖꯥꯒꯁꯦ
ꯑꯦ ꯑꯗꯨꯒꯤꯗꯤ ꯂꯥꯏꯒꯨꯝꯕꯅꯤ ꯍꯥꯏꯅꯔꯤꯅꯤ ꯃꯥꯒꯤ ꯃꯌꯥꯡ ꯃꯌꯥꯡꯒꯤ ꯃꯍꯥꯗꯦꯕꯗꯨꯅ ꯍꯦꯟꯕ ꯅꯠꯇꯦꯅ
ꯍꯣꯏꯅꯦ ꯍꯣꯏꯅꯦ ꯀꯃꯥꯏ ꯀꯃꯥꯏꯅ ꯂꯤꯔꯤꯒꯦ ꯏꯇꯥꯎꯕꯨ
ꯌꯨ ꯈꯔ ꯊꯛ ꯒꯟꯖꯥ ꯈꯔ ꯊꯛ ꯆꯨꯞ ꯈꯔ ꯊꯛ ꯅꯨꯡꯁꯥ ꯈꯔ ꯌꯥꯏ ꯑꯗꯒꯤ ꯃꯥꯏ ꯁꯤꯐꯥꯏꯅ ꯈꯔ ꯐ ꯑꯁ ꯄꯨꯟꯁꯤꯁꯤ ꯌꯥꯝ ꯅꯨꯡꯉꯥꯏ ꯂꯤ ꯂꯤ ꯍꯥꯏꯇꯥꯔꯦ ꯌꯨꯝꯗ ꯆꯥꯛ ꯏꯟꯁꯥꯡ ꯍꯥꯞꯇ꯭ꯔꯦ ꯑ ꯃꯣꯏꯒꯤ ꯊꯅꯥꯜ ꯍꯥꯞꯇ꯭ꯔꯦ ꯊꯅꯥꯒꯤ ꯂꯩꯐꯝꯗꯨꯁꯨ ꯑꯗꯨꯝ ꯍꯋꯥꯏ ꯊꯨꯡꯕ ꯑꯗꯨꯝ ꯆꯥꯔꯅ
ꯑꯣ ꯍꯋꯥꯏ ꯊꯣꯡꯕ ꯆꯥꯔꯒ ꯂꯦꯜꯂꯦ
ꯑꯁ ꯄꯩꯁꯥ ꯇꯤꯡꯗꯕꯤꯒꯤ ꯐꯔꯤꯗ ꯆꯥꯝꯅ ꯄꯨꯣꯛꯊꯅꯁꯨ ꯆꯥꯕ ꯌꯥꯏ ꯆꯅꯤꯡꯉꯦ ꯀꯥꯟꯗ ꯆꯥꯅꯤꯡꯉꯀꯥꯟꯗ ꯃꯤ ꯒꯥꯔꯤ ꯑꯝꯇ ꯊꯨꯒꯥꯏꯔꯤꯕꯅꯤ
ꯃꯔꯛ ꯃꯔꯛꯇ ꯍꯞꯇꯥꯒꯤ ꯊꯕꯛ ꯁꯨꯕ ꯑꯃ ꯑꯃ ꯑꯗꯨꯥꯏꯗꯤ ꯇꯧꯍꯟꯗ꯭ꯔꯣ
ꯑꯁ ꯊꯕꯛꯇꯤ ꯁꯨꯗ꯭ꯔꯁꯨ ꯌꯥꯔꯦ ꯀꯩꯅꯣ ꯆꯥꯕꯗꯨꯣ ꯐ꯭ꯔꯤꯗ ꯐꯪꯈ꯭ꯔꯕꯅꯤꯅ
ꯎꯝ ꯍꯥꯏꯗꯤ ꯃꯣꯏꯒꯤ ꯑꯀꯣꯏꯕ ꯁꯦꯡꯗꯣꯛꯍꯟꯕ ꯅꯥꯄꯤ ꯐꯍꯟꯕꯤ ꯑꯗꯨꯗꯥ ꯈꯔ ꯇꯧꯍꯟꯗꯕ꯭ꯔꯣ
ꯌꯥ ꯑꯁ ꯀꯣꯡ ꯅꯥꯏ ꯍꯥꯏꯔꯦ ꯂꯩꯊꯣꯛꯄꯅꯤꯗ ꯇꯧꯗ꯭ꯔꯁꯨ ꯌꯥ ꯄꯣꯠꯅꯤꯅ
ꯑꯗꯣ ꯃꯣꯏꯒꯤ ꯐꯨꯔꯤꯠ ꯑꯉꯧꯕꯒ ꯑꯃꯨꯕꯒ ꯂꯥꯡꯕꯗꯨꯗꯤ ꯂꯤꯠꯇꯕ꯭ꯔꯣ ꯃꯣꯏꯒꯤ ꯑꯗꯨꯗ ꯂꯩꯕ ꯀꯥꯡꯕꯨꯒꯤ ꯐꯨꯔꯤꯠ ꯑꯉꯧꯕꯒꯒ ꯂꯥꯡꯕ ꯀꯥꯡꯕꯨꯗꯨꯣ ꯑꯗꯨ ꯂꯤꯠꯂꯝꯟꯕꯗꯨꯣ ꯂꯤꯠꯇꯕ꯭ꯔꯣ
ꯑꯁ ꯃꯔꯛ ꯃꯔꯛ ꯂꯤꯠꯂꯤ ꯍꯥꯏꯗꯨꯅꯤꯗ ꯑꯗꯨꯁꯨ ꯐꯕ꯭ꯔꯤꯗ ꯐ꯭ꯔꯤꯗ ꯐ꯭ꯔꯤꯗ ꯁꯨꯔꯒ ꯄꯤꯔꯛꯄꯅꯤꯅ
ꯎꯝ ꯑ ꯃꯅꯝ ꯅꯝ ꯊꯤꯕꯒꯥꯏꯗꯤ ꯌꯥꯎꯗ꯭ꯔꯣ ꯑꯗꯨ ꯈꯨꯨꯔꯤꯠꯇꯨ ꯀꯥꯟꯅꯕ ꯅ ꯊꯤꯗꯔꯣ
ꯑꯩꯍ ꯌꯥꯎꯗꯤ ꯌꯥꯎꯗꯦ ꯃꯅꯝꯒ ꯅꯝꯊꯤꯔꯀꯥꯟꯁꯤ ꯂꯤꯠ ꯇꯟ ꯇꯣꯛ ꯇꯣꯛꯄꯅꯦ
ꯑꯣ
ꯌꯥꯝ ꯐꯒ꯭ꯔꯖꯥꯅꯤꯗ
ꯑꯣ ꯀꯩ ꯇꯧꯔꯨꯕꯩꯅꯣ ꯍꯋꯥꯏ ꯊꯣꯡꯕ ꯆꯥꯔ ꯂꯩꯔꯝꯃꯤꯁꯤꯕꯣ
ꯑ ꯒꯖꯥ ꯈꯊꯛ ꯌꯨ ꯀꯊꯛ
ꯑꯣ ꯑꯗꯨꯗꯒꯤ ꯐꯥꯕꯅꯦꯕ
ꯎꯝ ꯃꯥꯅꯦ ꯃꯥꯅꯦ
ꯑꯣ ꯌꯥꯝ ꯐꯕ ꯊꯕꯛ ꯑꯃ ꯇꯧꯔꯨꯕꯩꯅꯤꯅꯦ ꯑꯗꯨꯗꯤ
ꯃꯥꯅꯦ ꯃꯥꯅꯦ